ꯍꯜꯂꯣ
ꯇꯕꯔꯣ
ꯇꯌꯦ ꯇꯃꯕꯣ
ꯍꯜꯂꯣ ꯍꯜꯂꯣ ꯇꯨꯝꯗ꯭ꯔꯤꯌꯦ ꯅꯪꯒꯤ ꯇꯨꯝꯗꯣꯔꯕꯣ
ꯇꯨꯝꯗ꯭ꯔꯤꯌꯦ ꯑꯩꯁꯨ
ꯏꯕꯦꯝꯃ ꯅꯦꯠꯋꯥꯛꯁꯦ ꯑꯣꯡꯂꯤ ꯃꯆꯩ ꯑꯅꯤꯈꯛꯇꯅꯤ ꯀꯥꯔꯤꯁꯦ
ꯅꯦꯠꯋꯥꯛ ꯄꯨꯝꯃꯦ ꯌꯥꯗ꯭ꯔꯦ
ꯑꯩ ꯆꯥꯛ ꯆꯥꯗꯔꯦ
ꯀꯩ ꯆꯥꯔꯒꯦ ꯅꯨꯡꯗꯥꯡꯒꯤ
ꯈꯣꯡꯗ꯭ꯔꯨꯝ ꯆꯝꯐꯨꯠ ꯈꯔ ꯆꯥꯔꯦ ꯑꯗꯨꯗꯨꯒꯅꯦ ꯀꯩꯅꯣꯗꯣ ꯆꯨꯖꯥꯛ ꯑꯊꯨꯝꯕꯤꯗꯣ ꯑꯗꯨꯗꯣ ꯇꯪꯈꯥꯏ ꯑꯃꯒ ꯆꯥꯔꯦꯑꯦ
ꯅꯅꯥꯊꯟ ꯂꯩꯔꯣ
ꯎꯝ ꯂꯩꯌꯦ ꯑꯩꯒ ꯂꯩꯃꯤꯟꯅꯕ ꯑꯉꯥꯡꯗꯣ ꯚꯦꯀꯦꯁꯟꯒꯤ ꯃꯌꯨꯝ ꯆꯠꯈꯤꯕꯅꯦꯕ ꯆꯥꯛꯁꯨ ꯁꯤꯗꯩꯗ ꯄꯤꯗꯕꯅꯤꯅꯅꯦ ꯃꯥꯗꯣ ꯂꯩꯕꯗ ꯇꯟꯕ ꯃꯥꯜꯂꯦ ꯑꯗꯨꯗꯨꯒꯤ ꯚꯦꯀꯦꯁꯟ ꯂꯣꯏꯔ ꯂꯥꯛꯇꯧ ꯃꯥꯜꯂꯦ ꯇꯥꯡ ꯃꯉꯥ ꯃꯇꯨꯡꯗ
ꯊꯧꯕꯥꯜꯒꯤ ꯅꯨꯄꯤꯗꯨꯗꯤ ꯂꯥꯛꯇ꯭ꯔꯕꯣ
ꯎꯝ ꯄꯥꯎꯒ ꯐꯥꯎꯅꯈꯤꯗ ꯀꯨꯏꯔꯦꯉꯣ ꯑꯦꯛꯖꯥꯝ ꯂꯣꯏꯈꯤꯕꯗꯩꯩ ꯄꯥꯎꯒ ꯐꯥꯎꯅꯈꯤꯗ꯭ꯔꯦ ꯃꯥꯗꯤ ꯑꯗꯣ ꯍꯪꯆꯤꯠ ꯏꯁꯩ ꯌꯦꯡꯕ ꯂꯥꯛꯃꯤꯟꯅꯗꯣꯏꯗꯣ ꯑꯗꯨꯅꯦ
ꯄꯨꯡ ꯀꯌꯥꯐꯧ ꯂꯩꯗꯣꯏꯅꯣ ꯅꯣꯏ ꯄꯨꯡ ꯀꯌꯥꯐꯧ ꯂꯩꯗꯣꯏꯅꯣ ꯉꯟꯅꯗꯤ ꯂꯣꯏꯅꯤ
ꯂꯣꯏ ꯐꯥꯎꯕ ꯂꯩꯁꯦꯅ ꯍꯥꯏꯅꯕꯅꯦ ꯍꯥꯏꯗꯤ ꯑ ꯃꯥꯄꯜ ꯃꯈꯥꯏ ꯇꯥꯗ꯭ꯔꯤꯉꯩꯗ ꯂꯣꯏꯔꯒꯗꯤ ꯑꯗꯨꯗꯩꯗ ꯍꯟꯗꯣꯏꯅꯦ ꯌꯦꯡꯕ ꯂꯣꯏꯔꯒ ꯃꯥꯄꯜ ꯃꯈꯥꯏ ꯍꯦꯜꯂꯒꯗꯤ ꯑꯗꯨꯝ ꯍꯜꯂꯦ
ꯀꯥꯏꯗ ꯍꯟꯗꯣꯏꯅꯣ ꯍꯣꯁꯇꯦꯜꯗꯔꯣ
ꯑꯗꯨ ꯂꯩꯅꯤꯌꯦ ꯌꯥꯏꯔꯤꯄꯣꯛꯀꯤ ꯃꯌꯨꯝ ꯃꯣꯏꯒꯤ ꯑꯁꯤꯗꯩꯗ ꯑꯃ ꯂꯩ ꯀꯣꯅꯨꯡ ꯃꯃꯥꯡꯗ ꯂꯩꯕꯗꯣ ꯑꯗꯨꯗꯩꯗ ꯍꯟꯅꯤ ꯁꯤꯗꯗꯤ ꯍꯜꯂꯣꯏꯗ ꯀꯥꯏꯗꯣꯏꯅꯣꯗ ꯐꯤꯕꯝ ꯆꯥꯔꯣꯏ
ꯀꯩꯅꯣ ꯍꯥꯏꯣꯏꯗ ꯀꯣꯅꯨꯡ ꯃꯃꯥꯡꯒꯤꯗ ꯁꯤꯗ
ꯍꯣꯏ ꯍꯣꯏ ꯃꯣꯏꯗ
ꯃꯣꯏꯗ
ꯎꯝ
ꯃꯥꯗꯤ ꯌꯦꯡꯅꯤꯡꯗꯖꯥꯔꯣ ꯃꯥꯗꯤ ꯌꯦꯡꯅꯤꯡꯗꯦ ꯌꯦꯡꯅꯤꯡꯗꯖꯥꯔꯣ
ꯏꯁ ꯃꯥꯗꯤꯀꯣ ꯁꯨꯝꯕꯒ ꯌꯦꯡꯕ ꯍꯩꯕ ꯅꯠꯇꯦꯃꯤ ꯃꯥ ꯑꯁꯨꯝꯕ ꯍꯩꯅꯗꯦ ꯍꯥꯏꯔꯛꯑꯦꯕ
ꯍꯩꯅꯔꯣꯏ ꯃꯥ ꯍꯩꯅꯔꯣꯏ ꯎꯝ
ꯃꯁꯤ ꯀꯦꯝ ꯆꯠ
ꯑꯗꯒꯤ ꯀꯔꯐ꯭ꯌꯨ ꯊꯝꯖꯤꯜꯂꯛꯄꯤꯅꯤ ꯍꯥꯏꯕ ꯈꯪꯕ꯭ꯔꯥ ꯊꯦꯡꯅ ꯂꯩꯒꯅꯨ ꯉꯟꯅ ꯍꯜꯂꯛꯎ ꯀꯥꯏꯅ ꯇꯧꯁꯜꯂꯛ ꯀꯔꯐ꯭ꯌꯨ ꯊꯝꯖꯜꯂꯛꯄꯅꯦ ꯍꯥꯏꯕ ꯄꯨꯡ ꯃꯥꯄꯟ ꯊꯦꯡꯉꯕꯗ ꯃꯥꯄꯜ ꯃꯈꯥꯏ ꯀꯥꯏ ꯍꯥꯏꯔꯛꯑꯦ ꯍꯥꯏꯕ
ꯑꯣ ꯑꯗꯨꯗꯤ ꯅꯨꯡꯉꯥꯏꯔꯣꯏ
ꯑꯩ ꯉꯁꯤꯗꯤꯀꯣ ꯐꯃꯨꯡ ꯑꯗꯨꯝ ꯁꯪꯉꯦ
ꯐꯩ ꯑꯩꯗꯤ ꯀꯩꯅꯣ ꯆꯠꯂꯦ ꯑꯩꯗꯤ ꯌꯥꯏꯔꯤꯄꯣꯛ ꯆꯠꯂꯨꯌꯦ ꯌꯥꯏꯔꯤꯄꯣꯛ ꯆꯠꯂꯦ ꯏꯃꯥꯟꯅꯕꯤ ꯃꯌꯨꯝꯗ ꯆꯥꯛ ꯆꯥꯕ
ꯀꯌꯥꯗ ꯅꯨꯡꯉꯥꯏꯔꯤꯕꯅꯣ ꯑꯗꯣ ꯀꯩꯅꯣꯗ ꯑꯝꯇ ꯆꯧꯁꯦ ꯍꯥꯏꯕ ꯄꯥꯏꯟꯋꯨꯠ ꯒꯥꯔꯗꯦꯟꯗꯣ ꯑꯗꯩꯗ ꯑꯝꯇ ꯆꯠꯂꯨꯁꯦꯕ ꯅꯪꯕ ꯑꯗꯒꯤ ꯗ꯭ꯔꯦꯒꯟ ꯐ꯭ꯔꯨꯠ ꯆꯥꯕꯁꯨ ꯆꯠꯅꯤꯡꯉꯤ ꯀꯝꯗꯧꯁꯦ ꯍꯥꯏꯕꯅꯣ
ꯆꯠꯁꯦ ꯆꯠꯁꯦ ꯆꯠꯁꯦ ꯑꯦ ꯐꯃꯨꯡꯒ ꯂꯣꯏ ꯀꯦꯜꯂꯛ ꯑꯦꯗꯥ ꯏꯁꯀꯤꯞ
ꯆꯠꯄꯒꯤ ꯂꯝꯕꯤꯁꯤꯅ ꯌꯥꯝꯅ ꯐꯔꯛ ꯇꯥꯔꯤꯁ
ꯎꯝ ꯀꯩꯅꯣꯗ ꯆꯠꯂꯁꯤ ꯃꯦꯖꯤꯛꯇ ꯆꯠꯂꯁꯤ
ꯑꯗꯣ ꯑꯩꯈꯣꯏꯅ ꯆꯠꯇꯣꯔꯤꯕ ꯖꯒꯥꯗꯣ ꯌꯧꯗ꯭ꯔꯗꯤ ꯏꯕꯥꯅꯤ ꯀꯣꯛ ꯉꯥꯎꯔꯣꯏꯗ꯭ꯔꯕ
ꯉꯥꯎꯔꯣꯏꯗ ꯀꯩ ꯉꯥꯎꯗꯣꯏꯅꯣ
ꯑꯇꯩꯁꯨ ꯍꯧꯖꯩ ꯃꯣꯅꯤꯀꯥ ꯀꯩꯅꯣꯗꯤ ꯑꯃꯗꯨꯗꯤ ꯈꯔ ꯈꯪꯉꯝꯅꯤꯕ
ꯃꯥꯅ ꯍꯦꯟꯅ ꯈꯪꯗꯕꯅꯤꯗ ꯈꯪꯕ ꯃꯥꯟꯕꯒꯤ ꯋꯥꯅꯤ ꯑꯇꯩꯁꯨ ꯍꯧꯕꯗꯤ ꯍꯧꯁꯦ ꯑꯗꯣ ꯑꯝꯇꯗꯤ ꯌꯥꯅꯔꯛꯇꯧ ꯃꯥꯟꯗꯦ
ꯌꯥꯗ꯭ꯔꯒ ꯇꯣꯛꯆꯔꯦꯗꯅ ꯑꯌꯥꯕ ꯀꯥꯡꯕꯨ ꯑꯗꯨꯝ ꯆꯠꯂꯁꯤ
ꯆꯠꯁꯦ ꯌꯥꯕꯨ ꯌꯥꯔꯔꯦ ꯑꯩꯗꯤ ꯂꯣꯏ ꯆꯠꯁꯦ ꯍꯥꯏꯔꯤꯕꯅꯦ ꯍꯣꯏ ꯍꯧ
ꯍꯥꯥ ꯀꯔꯤꯌꯥ ꯀꯩ ꯍꯥꯏꯕꯅꯣ ꯇꯥꯍꯧꯗ꯭ꯔꯦ
ꯅꯝꯕꯣꯜꯒꯤ ꯖꯦꯠ ꯒꯥꯔꯗꯦꯟ ꯆꯠꯁꯦ ꯍꯥꯏꯕꯗꯨꯁꯨ ꯑꯗꯨꯝ ꯇꯣꯛꯏ
ꯑꯗꯨꯗꯤ ꯌꯥꯝ
ꯑꯩ ꯏꯇꯣꯝꯇ ꯆꯠꯂꯨꯗꯣꯔꯕ꯭ꯔꯥ ꯀꯩꯅꯣꯝ ꯇꯧꯔꯦ
ꯑꯗꯨꯗꯤ ꯌꯥꯝ ꯅꯛꯑꯦ ꯆꯠꯁꯦ
ꯍꯥꯏꯗꯤ ꯑꯩ ꯑꯗꯣꯝꯗ ꯀ꯭ꯂꯥꯁ ꯌꯥꯎꯕ ꯆꯠꯀꯗꯣꯔꯦꯕꯀꯣ ꯑꯗꯨꯅꯅꯦ ꯏꯇꯣꯝꯇ ꯆꯪꯉꯛꯄꯗ ꯒ꯭ꯌꯥꯟ ꯇꯥꯄꯣꯠꯇ꯭ꯔꯦꯕ
ꯎꯝ ꯑꯩ ꯍꯧꯔꯝꯃꯣ ꯒꯩꯇꯧꯔꯒꯦ ꯑꯗꯨꯗꯤ ꯑꯩ ꯍꯔꯝꯕ ꯌꯥꯗ꯭ꯔꯣ
ꯎꯝ ꯍꯧꯔꯝꯒꯦ ꯁꯨꯃꯥꯏꯅ ꯇꯧꯔꯣ ꯑꯩ ꯍꯥꯟꯅ ꯌꯧꯕꯒꯅꯦ ꯆꯠꯀꯗꯧ ꯅꯨꯃꯤꯠꯇꯨꯗꯅꯦ ꯑꯗꯨꯝ ꯉꯥꯛꯇꯪꯗꯨꯗ ꯑꯗꯨꯝ ꯃꯇꯝ ꯈꯤꯇꯪꯗꯕꯨ ꯑꯣꯏꯔꯁꯨ ꯈꯦꯠꯅꯔꯁꯨ ꯑꯩ ꯑꯗꯨꯝ ꯍꯥꯏꯔꯛꯀꯦꯕ ꯑꯗꯨꯒ ꯅꯪ ꯐꯠ ꯄꯥꯏꯔꯛꯑꯣ ꯍꯦꯛꯇꯥ
ꯎꯝ ꯍꯥꯏꯔꯛꯀꯦ ꯇꯨꯡꯈꯤꯔꯣꯏꯗ꯭ꯔꯣ
ꯑ ꯋꯥꯠꯈꯤꯅꯤꯗ ꯇꯨꯝꯈꯤꯔꯣꯏꯁꯦ
ꯇꯨꯝꯃꯣꯏꯁꯤ ꯇꯨꯝꯃꯣꯏꯁꯤ
ꯋꯥꯔꯦ
ꯎꯝ
ꯀꯔꯤꯅꯣꯍꯦ ꯀꯗꯥꯏꯗꯩ ꯋꯥ ꯌꯥꯗꯣꯏꯅꯣ ꯅꯪꯁꯤꯗꯤ ꯕꯥ ꯂꯣꯏꯗꯣꯔꯦ ꯑꯗꯨꯗꯨꯒ ꯑꯃ ꯇꯧꯔꯒ ꯂꯣꯏꯔꯅꯤ ꯋꯥꯕꯨꯗꯤ ꯋꯥꯏ ꯒꯌ꯭ꯥꯟ ꯃꯦꯟ ꯑꯝ ꯇꯥꯗꯦ ꯃꯤꯗꯧꯅ ꯋꯥꯔꯤ ꯋꯥꯇꯥꯏꯁꯦ ꯄꯨꯁꯤꯜꯂꯒ ꯊꯣꯛꯀ ꯊꯥꯛꯀ ꯈꯔ ꯉꯥꯡꯅꯔꯗꯤ ꯐꯗꯧꯕ
ꯑꯥ ꯑꯗꯨꯁꯨ ꯍꯩꯇꯕꯤꯅꯦꯕ ꯌꯥꯗꯧꯗꯤ ꯃꯥꯟꯗꯦ
ꯃꯣꯏ ꯑꯅꯤꯅꯒ ꯇꯧꯕꯗꯤꯀꯣ ꯄꯨꯔꯥꯅꯦ ꯈꯪꯕ꯭ꯔꯥ ꯃꯕꯥꯅꯤꯅꯒ ꯁꯥꯟꯅꯕ ꯋꯥꯔꯤꯁꯤꯗꯤꯅꯦ ꯄꯨꯔꯥ ꯕꯦꯔꯥꯅꯤ ꯈꯪꯕ꯭ꯔꯥ ꯀꯥꯏ ꯀꯥꯏꯗꯩꯩꯅꯣ ꯑꯁ ꯑꯅꯥꯕꯒꯤ ꯀꯩꯒꯤ ꯂꯣꯏ ꯍꯥꯞꯆꯤꯜꯂꯛꯄꯤꯅꯤꯕꯣ ꯅꯥꯔꯤꯔ ꯅꯥꯗ꯭ꯔꯤꯔ ꯒ꯭ꯌꯥꯟ ꯃꯦꯟ ꯇꯥꯗꯈꯩ ꯄꯨꯔꯥ ꯗ꯭ꯔꯃꯥ ꯑꯃ ꯁꯦꯝꯒꯠꯄꯒꯤ ꯑꯃ ꯂꯩꯗꯅ ꯎ ꯔꯥꯏ ꯔꯥꯏꯇꯔꯅꯒ ꯏꯕꯩ ꯇꯥꯏꯞꯇꯅꯦ ꯁꯦꯝꯃꯤꯁ
ꯎꯝ
ꯑꯗꯣ ꯊꯝꯃꯣ ꯁꯨꯔꯦ ꯑꯃꯨꯛ ꯇꯧꯔꯣ
ꯑꯣꯀꯦ ꯑꯥꯎ ꯍꯣꯏ ꯍꯣꯏ ꯍꯣꯏ
ꯌꯥꯔꯦꯅꯦ